ꯀꯌꯥ ꯃꯨꯛꯁꯨ
ꯢꯁ ꯈꯪꯗꯦꯍꯦ ꯑꯩꯗꯤ
ꯎꯝ ꯅꯣ ꯈꯪꯗꯦ ꯍꯥꯢꯅꯦ
ꯑꯩꯗꯣ ꯐꯣꯟ ꯑꯩꯗꯤ ꯂꯣꯏ ꯑꯥ ꯍꯥ ꯍꯥ ꯂꯣꯏꯔꯦ ꯍꯥꯏꯅ ꯌꯦꯡꯕꯤꯔꯤꯅꯦ ꯑꯗꯨꯒ
ꯂꯣꯏꯗ꯭ꯔꯤꯉꯩꯗ ꯍꯦꯛꯇ ꯂꯣꯏꯁꯜꯂꯤꯅꯦ ꯋꯥꯔꯤꯁꯦ ꯌꯥꯝ ꯅꯨꯡꯉꯥꯏꯔꯦꯅꯦ
ꯑꯣ ꯑꯗꯨꯅꯦ ꯋꯥꯔꯤ ꯅꯨꯡꯉꯥꯏꯔꯗꯤ ꯑꯁ
ꯑꯩꯈꯣꯏ ꯈꯨꯟ ꯑꯩꯈꯣꯏ ꯈꯨꯟꯒꯤ ꯑꯥ ꯑꯈꯣꯏ ꯈꯨꯟꯒꯤ ꯉꯥ ꯉꯥꯗꯣ ꯑꯁ ꯑꯪ ꯀꯩꯅꯣꯗꯣ ꯑꯉꯥꯡ ꯌꯥꯝ ꯁꯥꯕꯗꯣ ꯂꯩꯁꯥꯕꯤꯗꯣ ꯑꯩꯈꯣꯏꯒꯤ ꯃꯔꯨꯞꯇꯣ
ꯑꯥ ꯈꯪꯉꯦ
ꯑꯗꯨꯒꯗꯤ ꯋꯥꯔꯤ ꯁꯥꯟꯅꯗ꯭ꯔꯣ
ꯁꯥꯟꯅꯗꯦ ꯅꯪꯒ ꯑꯥ ꯑꯃꯗꯨꯅꯦ ꯅꯦꯠꯋꯥꯛ ꯅꯨꯡꯉꯥꯏꯇꯦ ꯍꯥꯏꯕꯗꯣ ꯑꯗꯨꯒ ꯇꯣꯝꯕꯣꯏꯗꯣ ꯑꯗꯨꯒ ꯃꯧꯅꯥꯎꯗꯨꯒ ꯑꯁꯤ ꯈꯛꯇꯪꯅꯤꯅ
ꯀꯩꯅꯣ ꯇꯣꯝꯕꯣꯏꯗꯨꯁꯨ ꯌꯥꯎꯕ꯭ꯔꯣ
ꯌꯥꯎꯕꯅꯦ
ꯎꯝꯅ ꯈꯪꯕꯨ ꯈꯪꯗꯦꯗ
ꯑꯗꯣ ꯃꯣꯏꯗꯤ ꯋꯥꯔꯤ ꯁꯥꯟꯅꯕ ꯅꯨꯡꯉꯥꯏꯌꯦ
ꯎꯝ
ꯑꯃꯗꯨꯗꯤ ꯁꯥꯟꯅꯗꯦ ꯅꯍꯥꯟ ꯉꯔꯥꯡꯗꯣ ꯑꯩꯅ ꯀꯩꯅꯣꯗꯣ ꯅꯣꯏꯒꯤ ꯃꯃꯥꯡꯗ ꯂꯩꯕ ꯄꯥꯈꯪꯗꯣ
ꯑꯣ ꯑꯗꯣ ꯍꯧꯖꯤꯛ ꯂꯥꯛꯑꯦ ꯑꯥ ꯍꯥꯍꯥ ꯑꯗꯨꯒ ꯑꯩ ꯎꯔꯒ ꯅꯣꯛꯑꯒ ꯆꯠꯈ꯭ꯔꯦ
ꯑꯦ ꯑꯗꯨ ꯑꯗꯨ ꯑꯗꯨ ꯄꯥꯈꯪ ꯑꯥ ꯀꯩꯅꯣ ꯖꯤꯔꯥꯐꯇꯣ
ꯑꯥ
ꯑꯗꯣ ꯉꯔꯥꯡꯗꯣ ꯑꯩꯅ ꯃꯦꯁꯦꯁ ꯊꯥꯕꯅꯦꯕ ꯀꯣꯜ ꯇꯧ ꯔꯤ ꯍꯥꯏꯔꯒ ꯃꯥꯗꯣ ꯑꯩꯁꯦ ꯀꯅꯥꯅꯣ ꯈꯪꯗꯕꯖꯥꯠꯅꯤ
ꯑꯣ
ꯑꯗꯨ ꯂꯧ ꯆꯠꯀꯦ ꯇꯧꯔꯤ
ꯑ
ꯏꯁ ꯑ ꯑꯗꯨꯗꯤ ꯍꯣꯔꯦꯟ ꯍꯜꯂꯛꯄꯗ ꯇꯧꯔꯛ ꯇꯧꯁꯦ ꯍꯥꯏꯔꯒ ꯎꯝ ꯍꯣꯏ ꯀ ꯇꯧꯋꯦ ꯅꯣ
ꯈꯪꯗꯕꯖꯥꯠꯅꯦ ꯑꯩꯁꯦ ꯀꯅꯥꯅꯣ ꯍꯥꯏꯕ
ꯑꯩꯁꯤ ꯌꯥꯝ ꯅꯣꯛꯅꯤꯡꯕꯅꯤꯍꯦ ꯃꯁꯛ ꯈꯪꯗꯕꯁꯤꯡ ꯇꯧꯔꯛꯑꯗꯤ
ꯑꯗꯣ ꯋꯥꯔꯤꯗꯤ ꯁꯥꯟꯅꯗ꯭ꯔꯤ ꯑꯗꯣ ꯍꯣꯔꯦꯟ ꯑ ꯑꯩꯁꯦ ꯀꯅꯥꯅꯣ ꯍꯥꯏꯗꯕꯤꯗ ꯋꯥꯔꯤ ꯁꯥꯒꯦꯕ
ꯎꯝ ꯅꯪ ꯈꯣꯟꯖꯦꯜꯗꯣ ꯈꯪꯒꯅꯤꯗ
ꯈꯪꯗꯕꯅꯤꯍꯦ
ꯈꯪꯒꯅꯤ
ꯈꯪꯉꯒꯗꯤ ꯐꯔꯦꯅꯦ ꯃꯩꯇꯩꯂꯣꯟ ꯉꯥꯡꯕꯔꯗꯤ ꯀꯅꯥꯅ ꯈꯪ ꯍꯥꯏꯗꯤ
ꯑꯪꯒꯅꯤ
ꯀꯨꯏꯔꯦꯗ ꯑꯩꯈꯣꯏ ꯋꯥꯔꯤ ꯁꯥꯟꯅꯗꯕ
ꯑꯗꯨ ꯑꯣꯏꯔꯁꯨ ꯈꯪꯒꯅꯤꯕ
ꯈꯪꯉꯒꯗꯤ ꯐꯔꯦꯅꯦ ꯈꯪꯉꯒ ꯍꯦꯟꯅ ꯋꯥꯔꯤ ꯁꯥꯕ ꯅꯨꯡꯉꯥꯏꯔꯅꯤꯅꯦ
ꯑꯗꯨꯅꯦ ꯃꯤ ꯈꯪꯗꯕꯁꯤꯡꯗꯤ ꯋꯥꯔꯤ ꯁꯥꯕ ꯅꯨꯡꯉꯥꯏꯇꯦꯀꯣ ꯋꯥꯔꯤꯁꯨ ꯂꯩꯇꯕꯅꯤꯅ ꯈꯪꯅꯕ ꯃꯁꯦꯟ ꯑꯗꯨꯝ ꯁꯥꯟꯅꯕ ꯅꯨꯡꯉꯥꯏꯌꯦꯕ
ꯎꯝ ꯑꯩꯁꯨ ꯋꯥꯔꯤ ꯇꯣꯏꯅ ꯁꯥꯟꯅꯕ ꯃꯤꯁꯦ ꯑꯥꯏꯗꯤ ꯑ ꯅꯨꯄꯥ ꯑꯅꯤ ꯂꯩꯌꯦꯕꯀꯣ
ꯎꯝ
ꯃꯄꯥꯟꯂꯣꯝꯗ ꯂꯣꯏꯅ ꯂꯩꯌꯦ ꯑꯥꯎꯠꯁꯥꯏꯠꯇ
ꯑꯣ
ꯑꯗꯨ ꯑꯅꯤꯒ ꯇꯣꯏꯅ ꯁꯥꯟꯅꯔꯦ ꯑꯗꯨꯒ ꯅꯅꯥꯎ ꯅꯅꯥꯎ ꯅꯨꯄꯥꯗꯨꯒ ꯑꯗꯨꯒ ꯑꯃꯁꯨ ꯂꯩꯌꯦꯅꯦ ꯑꯁ ꯑꯉꯥꯡ ꯃꯆꯥ ꯉꯥꯛꯇ ꯋꯥꯔꯤ ꯁꯥꯕ ꯐꯪꯉꯦꯅꯦ ꯑꯩꯗꯤ ꯑꯗꯨ ꯃꯆꯤꯟ ꯀꯟꯕ ꯉꯥꯛꯇ
ꯃꯆꯤꯟ ꯀꯟꯕꯗꯨꯅ ꯋꯥꯔꯤ ꯁꯥꯕ ꯅꯨꯡꯉꯥꯏꯕꯅꯤꯅꯦ ꯌꯥꯝꯅ ꯏꯪ ꯇꯞꯄ ꯀꯩꯅꯣ ꯋꯥ ꯉꯥꯡꯗꯕꯤꯗ ꯇꯧꯕꯗꯣ ꯅꯨꯡꯉꯥꯏꯇꯦꯕ
ꯑꯗꯨꯅꯦ ꯑꯗꯨꯒꯨꯝꯕ ꯃꯤꯗꯨꯗꯤ ꯋꯥꯔꯤ ꯁꯥꯅꯤꯡꯗꯦ ꯑꯩꯁꯨꯨ ꯕꯤꯠ ꯂꯩꯇꯦ
ꯑꯃꯁꯨ ꯉꯥꯡꯕ ꯑꯃꯁꯨ ꯉꯥꯡꯕ ꯑꯗꯨꯅ ꯋꯥꯔꯤ ꯁꯥꯟꯅꯕ ꯅꯨꯡꯉꯥꯏꯕ
ꯑꯗꯣ ꯑꯉꯥꯡ ꯃꯆꯥꯁꯤꯡꯗꯣ ꯑꯩꯗꯤ ꯑꯅꯤꯃꯛ ꯑꯩꯁꯨ ꯋꯥ ꯉꯥꯡꯅꯤꯡꯕ ꯃꯥꯁꯨ ꯉꯥꯡꯅꯤꯡꯕꯀꯣ ꯏꯕꯥꯅꯤ ꯑꯗꯨꯝ ꯍꯥꯏꯅꯕ ꯀꯥꯟꯗ ꯅꯣꯛꯄꯅꯤꯅꯦ ꯍꯥꯏꯕ ꯅꯪꯗꯕꯅꯤꯅꯦ ꯑꯃꯁꯨ ꯑꯃꯁꯨ ꯃꯥꯁꯨ ꯌꯥꯝ ꯍꯥꯏꯅꯤꯡ ꯃꯆꯤꯟ ꯌꯥꯝ ꯀꯜꯂꯦ
ꯑꯗꯨꯅꯦ ꯁ꯭ꯀꯨꯜ ꯆꯠꯈ꯭ꯔꯕꯣ ꯅꯣꯏ ꯑꯉꯥꯡꯁꯤꯡꯗꯨꯗꯤ
ꯉꯁꯤ ꯁ꯭ꯀꯨꯜ ꯆꯠꯀꯅꯤ ꯍꯥꯏꯕ ꯃꯥꯜꯂꯦ ꯑꯣ ꯑꯁꯤ ꯑꯩꯈꯣꯏ ꯂꯩꯕꯁꯤꯔꯣ ꯑꯣ ꯆꯀꯅꯤ ꯍꯣꯔꯦꯟ ꯍꯣꯔꯦꯟ ꯄꯨꯡ ꯀꯌꯥꯗꯨꯅ ꯃꯥ ꯁ꯭ꯀꯨꯜꯗꯣ ꯄꯨꯡ ꯇꯔꯥ ꯇꯥꯗ꯭ꯔꯤꯉꯩꯗ ꯊꯣꯛꯀꯅꯤꯕꯀꯣ
ꯎꯝ ꯅꯦ ꯇꯥꯕ꯭ꯔꯥ ꯅꯍꯥꯟꯅꯦ ꯑꯩ ꯕꯖꯥꯔ ꯀꯩꯅꯣ ꯆꯠꯄ ꯀꯥꯟꯗ ꯀꯣ ꯄꯣꯠ ꯆꯩꯩ ꯂꯩꯕ ꯆꯠꯄ ꯀꯥꯟꯗ ꯏꯅꯥꯎꯅꯨꯄꯤꯅ ꯀꯣꯜ ꯇꯧꯔꯛꯑꯦ ꯀꯣꯜ ꯇꯧꯔꯛꯄ ꯀꯥꯟꯗ ꯚꯤꯗꯤꯑꯣ ꯀꯣꯜ ꯇꯧꯔꯛꯄꯀꯣ ꯑꯗꯨꯒ ꯑꯃꯗꯣ ꯈꯪꯕ꯭ꯔꯥ ꯅꯍꯥꯟꯋꯥꯏ ꯑꯩꯈꯣꯏ ꯀꯨꯜ ꯀꯥꯔꯤꯉꯩꯗ ꯑꯩꯈꯣꯏꯗ ꯑꯗꯨꯝ ꯂꯥꯛꯄꯗꯣ
ꯑꯧ ꯑꯧ ꯑꯧ
ꯑꯗꯨ ꯅꯨꯄꯥꯗꯣ ꯍꯧꯖꯤꯛꯇꯤ ꯀꯩꯅꯣ ꯇꯧꯈ꯭ꯔꯦꯗꯅ ꯅꯨꯄꯤ ꯊꯤꯔꯦꯗꯅ ꯑ ꯃꯆꯥꯁꯨ ꯑꯃ ꯂꯩꯔꯕꯅꯦ ꯆꯥꯎꯔꯕꯅꯦ ꯑꯗꯣ ꯎꯝ ꯚꯤꯗꯤꯑꯣ ꯀꯣꯜꯗ ꯇꯧꯔꯛꯄꯀꯣ ꯃꯥꯁꯨ ꯂꯩꯕ ꯃꯥꯜꯂꯦ ꯏꯅꯥꯎꯅꯨꯄꯤꯒ ꯗꯨꯀꯥꯟ ꯂꯥꯛꯃꯤꯟꯅꯕ ꯃꯇꯝꯗ ꯎꯕ ꯃꯥꯜꯂꯦ ꯑꯗꯨꯒ ꯑꯩꯅ ꯅꯣꯛꯄꯤꯕ
ꯎ ꯅꯪꯗꯤ ꯑꯗꯨ ꯑꯗꯨꯗ ꯂꯥꯛꯑꯣ ꯍꯥꯏꯔꯒ ꯏꯁ
ꯃꯥ ꯑꯅꯤ ꯂꯩꯔꯦꯒꯣꯝ ꯐ꯭ꯔꯦꯟ ꯔꯤꯀꯨꯋꯦꯁ ꯊꯥꯔꯛꯄ ꯋꯥꯅꯤꯗ
ꯎꯝ
ꯅꯣꯛꯅꯤꯡꯕꯅꯤ
ꯎꯝ ꯅꯪꯁꯨ ꯑꯗꯨ ꯅꯨꯄꯥꯗ ꯂꯥꯛꯑꯝꯃꯗꯤ ꯌꯥꯝ ꯅꯨꯡꯉꯥꯏꯒꯗꯕꯅꯤꯀꯣ ꯅꯪꯅ ꯇꯜꯂꯒ
ꯑꯁ ꯁ ꯑꯗꯨꯗꯤ ꯀꯗꯥꯏꯗꯒꯤ ꯑꯗꯨ ꯃꯇꯝꯗꯗꯤ ꯑꯉꯥꯡ ꯑꯣꯏꯕꯅꯤꯅ ꯏꯀꯥꯏꯕꯅꯦꯍꯦ ꯈꯪꯗꯕꯩꯅꯦ ꯅꯣꯏꯗꯤ ꯃꯤꯅ ꯋꯥ ꯋꯥ ꯉꯥꯡꯕꯗꯣ ꯏꯀꯥꯏꯌꯦꯕ ꯅꯨꯄꯥ ꯀꯣꯏꯕ ꯃꯇꯝ ꯅꯠꯇꯦꯕ ꯑꯗꯨ ꯃꯇꯝꯗ
ꯆꯨꯝꯃꯤꯅꯤ ꯑꯁ ꯑꯩꯈꯣꯏꯕꯨꯁꯨ ꯌꯥꯝ ꯉꯥꯡꯕꯅꯤꯗ ꯑꯩꯈꯣꯏꯅ ꯑꯁꯤ ꯁꯔ ꯀꯩꯅꯣꯗꯨꯒ ꯄꯨꯟꯕꯗꯣ ꯁꯥꯔ ꯈꯣꯏꯒ ꯄꯨꯟꯕꯗꯣ
ꯑꯗꯨꯅꯦ
ꯄꯨꯜꯂꯦꯗꯅ ꯍꯥꯏꯗꯤ ꯀꯩꯅꯣ ꯎꯆꯥꯟ ꯄꯥꯝꯕꯤ ꯃꯅꯥꯛꯇ ꯑꯩꯈꯣꯏ ꯆꯠꯄꯒ ꯑꯆꯥꯄꯣꯠꯀꯨꯝꯕ ꯆꯥꯕ ꯅꯠꯇ꯭ꯔꯣꯈꯣꯏ
ꯑꯗꯨꯅꯦ ꯑꯗꯨꯅꯦ
ꯎ ꯐꯦꯁ ꯑꯦꯁꯕꯤꯗ ꯊꯥꯒꯠ ꯄꯅꯦ ꯅꯦꯈꯣꯏ ꯃꯁꯛꯛꯇꯣ ꯁꯥꯥꯛ ꯁꯤꯡꯗꯨꯒ
ꯅꯣꯛꯅꯤꯡꯉꯤ ꯑꯗꯨ ꯃꯇꯝꯗꯗꯤ ꯀꯩꯅꯣ ꯈꯪꯗꯦ ꯎꯝ ꯄꯥꯈꯪꯅ ꯂꯛꯅꯔꯗꯤ ꯑꯗꯨꯝ ꯏꯀꯥꯏꯕ ꯃꯇꯝꯅꯤꯅꯦꯕ ꯑꯗꯨ ꯃꯇꯝꯗꯗꯤ ꯅꯨꯡꯁꯤꯕ ꯍꯥꯏꯕꯁꯦ ꯀꯔꯤꯅꯣ ꯈꯪꯗꯕ ꯃꯇꯝꯅꯦꯕ
ꯑꯗꯨꯅꯦ
ꯑ ꯀꯗꯥꯏꯗꯒꯤ
ꯈꯔ ꯂꯩꯁꯥꯕꯤ ꯐꯥꯔꯝꯃꯗꯤꯀꯣ ꯌꯥꯕꯅꯦꯕ ꯑꯗꯨꯕꯨ ꯃꯥꯅ ꯂꯧꯕ ꯅꯨꯄꯤꯗꯨꯗꯤ ꯏꯪ ꯇꯞꯄꯤ ꯋꯥ ꯉꯥꯡꯗꯕꯤꯗꯨꯅꯤꯅꯦ
ꯈꯪꯗꯦ ꯐꯝꯃꯕꯨꯗꯤ ꯐꯕ꯭ꯔꯥ ꯐꯠꯇꯕ꯭ꯔꯗꯤ ꯈꯪꯗꯦ
ꯎꯝ ꯑꯗꯣ ꯑꯩꯈꯣꯏ ꯀ꯭ꯂꯥꯁꯃꯦꯠ ꯑꯣꯏꯔꯝꯕ꯭ꯔꯣ ꯑꯗꯨ ꯅꯨꯄꯤꯗꯣ
ꯑꯣꯏꯌꯦ ꯃꯥꯅ ꯑꯃꯨꯛ ꯎꯝ
ꯖꯝ ꯇꯧꯈꯤꯕ
ꯖꯝ ꯇꯧꯈꯤꯕ
ꯇꯞꯇꯤ ꯇꯞꯄꯅꯤꯅꯦ ꯆꯠꯄꯗꯨꯁꯨ ꯌꯥꯝ ꯇꯞꯄ ꯅꯠꯇ꯭ꯔꯣ
ꯃꯁꯥ ꯃꯥꯒꯤ ꯀꯩꯅꯣ ꯑꯃ ꯂꯩꯕꯅꯦ ꯆꯠꯄ ꯀꯥꯟꯗꯀꯣ ꯑꯣ ꯃꯉꯥꯇ ꯑꯣ ꯑꯣ ꯑꯣ ꯑꯗꯨꯃꯥꯏ ꯅꯤꯛꯄꯒꯨꯝ ꯇꯧꯅꯦ ꯃꯥꯁꯨ ꯈꯪ ꯑ ꯈꯪꯗꯦꯗ ꯎꯝ ꯋꯥꯐꯝꯕꯨ ꯍꯥꯏꯕꯅꯤꯗ ꯀꯣ ꯑꯩꯕꯨ ꯄꯥꯝꯃꯦ ꯍꯥꯏꯔꯗꯤ ꯃꯠ ꯇꯝ ꯈꯔ ꯀꯔꯤꯒꯤꯅꯣꯒꯨꯝꯕ ꯇꯧꯕ ꯌꯥꯕꯅꯦꯕ
ꯑꯗꯨꯅꯦ ꯉꯥ ꯉꯥꯏꯗꯤ ꯌꯥꯝ ꯉꯥꯏꯕ ꯌꯥꯕ ꯋꯥꯅꯤ
ꯑꯗꯨꯅꯦ ꯃꯥꯗꯤ ꯑ ꯑꯩꯕꯨ ꯀꯩꯅꯣ ꯍꯥꯏꯔꯝꯃꯒ ꯃꯥꯗꯤ ꯑꯗꯨꯝ ꯂꯧꯈ꯭ꯔꯕ ꯃꯥꯜꯂꯦ ꯑꯗꯨ ꯅꯨꯄꯤꯗꯣ
ꯑꯧ ꯀꯨꯏꯗꯔꯦꯅ ꯃꯥꯟ ꯂꯧꯕꯗꯣ
ꯎꯝ ꯑꯗꯨꯅꯦ
ꯑꯗꯨꯅꯦ ꯉꯥꯏꯕꯗꯤ ꯌꯥꯕꯖꯥꯠꯅꯤꯀꯣ
ꯑꯗꯨ ꯑꯣꯏꯔꯁꯨ ꯂꯥꯏꯅ ꯇꯝꯕꯤꯗ꯭ꯔꯕꯅꯤꯅꯀꯣ
ꯑꯗꯨꯅꯦ ꯏꯁꯣꯔꯅ ꯇꯝꯕꯤꯔꯗꯤ ꯑꯗꯨꯝ ꯉꯥꯏꯒꯅꯤ ꯃꯥꯁꯨ ꯀꯣ ꯑꯗꯣ ꯇꯝꯕꯤꯗꯔꯦ ꯎꯄꯥꯏ ꯂꯩꯇ꯭ꯔꯦ ꯐꯗꯤ ꯐꯕꯅꯦꯍꯦ ꯑꯗꯨ ꯄꯥꯈꯪꯗꯣ ꯍꯥꯏꯗꯤ ꯑꯩꯈꯣꯏ ꯑꯩꯈꯣꯏ ꯌꯥꯝ ꯇꯤꯟꯅꯕꯁꯨ ꯁꯨ ꯅꯨꯡꯉꯥꯏꯕꯅꯦ ꯃꯥꯅ ꯑꯣꯖꯥ ꯑꯣꯏꯔꯁꯨ ꯑꯩꯈꯣꯏꯅ ꯁ꯭ꯇꯨꯗꯦꯟ ꯑꯣꯏꯔꯁꯨ ꯑꯗꯨꯝ ꯑ ꯐ꯭ꯔꯦꯟꯒꯤ ꯇꯥꯏꯞꯇ ꯇꯤꯟꯅꯩꯗꯅ
ꯎꯝ ꯑꯗꯨ ꯑꯣꯏꯔꯁꯨ ꯑꯩꯗꯤ ꯇꯜꯂꯦ
ꯀꯩ ꯒ ꯇꯜꯂꯦꯕ ꯃꯁꯛ ꯀꯥꯖꯨ ꯎꯅꯤꯡꯗꯦ ꯕ
ꯇꯧꯕꯅꯦ ꯍꯥꯏꯗꯤ ꯑꯩꯈꯣꯏꯁꯨ ꯑꯉꯥꯡ ꯑꯣꯏꯕꯅꯤꯅꯀꯣ ꯑꯗꯨꯒꯨꯝꯕꯗꯣ ꯈꯪꯗꯕ ꯕꯅꯤꯅ ꯑꯗꯨꯝ ꯇꯟꯒꯅꯤꯕ ꯇꯤꯟꯅꯕꯗꯣ ꯍꯥꯏꯗꯤ ꯑꯥꯎꯝ ꯈꯤꯠ ꯇꯪꯗꯁꯨ ꯅꯨꯡꯁꯤꯌꯦ ꯍꯥꯏꯈ꯭ꯔꯕꯅꯤꯅꯀꯣ
ꯑꯗꯨꯅꯦ ꯎꯝ ꯏꯪꯒꯤꯠꯇꯣ ꯄꯤꯔꯛꯄꯅꯤꯅꯀꯣ
ꯑꯩꯈꯣꯏꯁꯨ ꯇꯟꯒꯅꯤꯅꯦ ꯏꯀꯥꯏꯔꯒ ꯍꯥꯏꯗꯤ ꯇꯟꯕꯃꯛ ꯅꯠꯇ꯭ꯔꯒꯁꯨ ꯏꯀꯥꯏꯕꯗꯣ
ꯏꯀꯥꯏꯕ ꯅꯠꯇꯦ ꯇꯜꯂꯦꯕ ꯃꯤꯅ ꯈꯪꯗꯣꯛꯀꯗ꯭ꯔꯅꯁꯨ ꯀꯤꯌꯦꯗꯅꯀꯣ ꯑꯗꯨꯝ ꯃꯠ ꯇꯝꯗꯗꯤ ꯎꯝ
ꯑꯩꯈꯣꯏ ꯌꯥꯝ ꯑꯉꯥꯡ ꯑꯣꯏꯔꯤꯗ ꯑꯩꯈꯣꯏ ꯃꯇꯝꯗꯗꯤ ꯅꯨꯞ ꯄꯥ ꯀꯣꯏꯕꯁꯦ ꯑꯃ ꯎꯝ ꯀꯩꯅꯣꯗꯣ ꯃꯈ꯭ꯋꯥꯡ ꯄꯤꯛꯄꯤꯗꯨꯅꯦꯕ
ꯎꯝ ꯑꯗꯨꯗꯤ ꯌꯥꯝꯃꯤꯍꯦ
ꯑꯗꯨꯗꯤ ꯎꯝ ꯑ ꯀꯔꯤꯕ ꯈꯣꯏ ꯃꯍꯤꯗ ꯑ ꯈꯣꯏ ꯌꯥꯝ ꯂꯩꯕꯗꯣ ꯑꯗꯨꯒꯨꯝ ꯑꯗꯨꯒꯨꯝꯕꯅꯦ ꯑꯗꯨꯅꯦ ꯑꯗꯨꯒꯨꯝꯕ ꯃꯤ ꯉꯥꯛ
ꯄꯥꯟ ꯆꯥꯕ ꯃꯤ ꯉꯥꯛꯇ
ꯑꯗꯨꯅꯦ
ꯄꯥꯟꯒꯤ ꯄꯥꯟꯒꯤ ꯔꯥꯁꯤ ꯂꯩꯕ꯭ꯔꯥ ꯈꯪꯗꯦ ꯑꯗꯣ
ꯑꯗꯣ ꯃꯥꯁꯨ ꯑꯗꯨꯝ ꯌꯥꯏꯌꯦꯗ ꯍꯥꯏꯕꯗꯤ ꯑꯗꯨꯝ ꯂꯛꯅꯕ ꯈꯣꯠꯄꯗ ꯃꯥꯗꯤ ꯋꯥ ꯉꯥꯡꯕꯁꯨ ꯉꯝꯗꯦꯅꯀꯣ
ꯎꯝ ꯑꯗꯣ ꯃꯤꯅ ꯑꯩ ꯑꯩꯈꯣꯏꯅ ꯈꯠꯅꯕꯗꯣ ꯈꯪꯕ꯭ꯔꯥ ꯃꯥꯒꯤ ꯃꯔꯝꯅ
ꯎꯝ ꯗꯧꯕꯅꯦ ꯑꯩꯈꯣꯏꯗꯤ ꯗꯨ
ꯃꯤꯅ ꯑꯁꯨꯃꯥꯏꯟ ꯇꯧꯔꯗꯤ ꯑꯩꯈꯣꯏꯅ ꯆꯥꯏ ꯗꯥꯏ ꯗꯥꯏꯅ ꯉꯥꯡꯕ ꯑꯗꯣ ꯃꯥꯗꯤ ꯀꯩꯅꯣ ꯌꯥꯝ ꯏꯅꯣꯁꯦꯟ ꯑꯣꯏꯕ ꯃꯠ ꯇꯝꯅꯦꯕ ꯑꯁ
ꯏꯕꯥꯟꯅꯤꯗꯤ ꯎꯝ ꯋꯥ ꯌꯥꯝ ꯉꯥꯡꯕꯅꯤꯍꯦ
ꯑꯗꯨꯅꯦ ꯈꯟꯅꯕꯗꯨ ꯈꯪꯕ꯭ꯔ ꯕꯦꯟꯁꯀꯤ ꯃꯔꯝꯗ
ꯎꯝ ꯎꯝ ꯎꯝ ꯇꯧꯔꯛꯄꯅꯦ ꯌꯥꯝꯅ
ꯌꯥꯝ ꯅꯩꯕꯅꯤꯍꯦ ꯑꯩꯈꯣꯏ
ꯑꯁ ꯑꯈꯣꯏꯒꯤ ꯀ꯭ꯂꯥꯁꯃꯦꯠ ꯁꯤꯡꯖꯨ ꯅꯩꯗꯤ ꯅꯩꯕꯅꯤꯍꯦ ꯅꯨꯄꯤ ꯁꯤꯡꯗꯨꯁꯨ
ꯎꯝ ꯃꯌꯨꯝ ꯃꯌꯨꯝ ꯂꯣꯏꯅ ꯄꯥꯟꯈ꯭ꯔꯕ ꯃꯥꯜꯂꯦ
ꯑꯗꯨꯅꯦ ꯃꯌꯨꯝ ꯂꯣꯏꯅ ꯄꯥꯟꯈ꯭ꯔꯦ ꯀꯃꯥꯏꯟ ꯇꯧꯕ꯭ꯔ ꯈꯪꯗꯦ
ꯃꯣꯏꯗꯤ ꯈꯪꯗꯦ ꯃꯌꯨꯝ ꯄꯥꯟꯅꯤꯡꯉꯥꯏ ꯈꯛꯇ ꯂꯩꯕ꯭ꯔ
ꯅꯨꯄꯥꯁꯤꯡꯁꯨ ꯌꯦꯡꯉꯣ ꯑꯈꯣꯏꯅ ꯇꯦꯟ ꯍꯦꯛ ꯂꯣꯏꯈ꯭ꯔꯒ ꯎꯝ ꯌꯨꯝ ꯄꯥꯟꯕ ꯈꯔ ꯌꯥꯎꯔꯦ ꯅꯨꯄꯥꯁꯤꯡꯁꯨ ꯅꯨꯄꯥꯁꯤꯡꯁꯨ ꯌꯥꯝ ꯅꯨꯄꯤ ꯊꯤꯔꯕ ꯃꯥꯜꯂꯦꯗ
ꯎꯝ ꯊꯤꯈ꯭ꯔꯦ ꯈꯪꯗꯦ ꯑꯃ ꯎꯝ ꯑꯥ ꯑꯉꯥꯎꯕꯤꯗꯣ ꯈꯪꯕ꯭ꯔ
ꯑ ꯑ ꯀꯩꯅꯣꯗꯨꯔꯣ ꯑꯃꯨꯕꯤꯗꯨꯔꯣ
ꯑꯣ ꯑꯗꯨꯅꯦ
ꯏꯪꯔꯤꯁ ꯌꯥꯝ ꯍꯩꯕꯗꯣ ꯑꯗꯨ ꯌꯨꯝ ꯄꯥꯜꯂꯕꯣ
ꯈꯪꯗꯦ
ꯅꯍꯥꯟꯃꯨꯛꯇꯤ ꯐꯦꯁꯕꯨꯛꯇ ꯌꯥꯝ ꯎꯔꯝꯕꯅꯤꯅꯦ ꯃꯥꯏ ꯅꯨꯄꯥꯒꯁꯨ ꯊꯥꯒꯠꯂꯒ
ꯀꯅꯥꯔꯣ ꯅꯪꯅ ꯍꯥꯏꯗꯣ
ꯑꯁ ꯀꯔꯝꯕ ꯑꯣꯏꯁꯤꯔꫭꯀꫭ ꯑꯩꯅ ꯍꯥꯏꯕꯗꯨꯅ ꯀꯩꯅꯣꯗꯣ ꯏꯪꯂꯤꯁ ꯌꯥꯝ ꯉꯥꯡꯕ ꯅꯨꯄꯤꯗꯣ ꯏꯪꯂꯤꯁ ꯌꯥꯝ ꯏꯁꯇꯥꯜ ꯑꯣꯏꯕꯗꯣ ꯋꯥꯡꯉꯒ
ꯑꯣ ꯑꯣ ꯌꯨꯝ ꯄꯥꯟꯈ꯭ꯔꯕꯣ ꯑꯗꯨꯁꯨ
ꯈꯪꯗꯦ ꯅꯍꯥꯟꯃꯨꯛꯇꯤ ꯄꯥꯜꯂꯦ ꯍꯥꯏꯕꯒꯨꯝ ꯇꯥꯕ ꯍꯥꯏꯌꯦꯅꯦ
ꯗꯨꯁꯨ ꯀꯩꯅꯣ ꯃꯀꯣꯛꯇ ꯋꯥꯠꯄꯒꯨꯝ ꯑꯃ ꯇꯧꯋꯦ
ꯈꯪꯗꯦ ꯀꯨꯏꯔꯦ ꯑꯩꯗꯤ ꯀꯨꯏꯔꯦꯗ ꯑꯩꯩꯗꯤ ꯒ꯭ꯔꯨꯞꯁꯨ ꯂꯦꯞ ꯇꯧꯈ꯭ꯔꯕꯅꯦ
ꯎꯝ ꯑꯩꯁꯨ ꯂꯦꯞ ꯇꯧꯈ꯭ꯔꯦ ꯌꯦꯡꯅꯤꯡꯗꯦꯕ ꯌꯥꯝ ꯁꯥꯎꯅꯤꯡꯉꯦꯕ
ꯎꯝ ꯂꯨꯝꯄꯨꯏꯁꯨ ꯍꯥꯟꯅ ꯑꯁ ꯁꯥꯔ ꯁꯥꯔ ꯑꯗꯣ ꯑ ꯀꯩꯅꯣꯗꯨꯁꯨ ꯑꯉꯧꯕꯤ ꯈ꯭ꯋꯥꯡ ꯄꯤꯛꯄꯤꯗꯨꯁꯨ ꯂꯣꯏꯅ ꯂꯦꯞ ꯇꯧꯕꯅꯤꯅꯦ
ꯎꯝ ꯑꯩꯈꯣꯏꯕꯨ ꯀꯔꯤꯁꯨ ꯇꯧꯕꯤꯗ꯭ꯔꯁꯨ ꯀꯣ
ꯅꯨꯡꯉꯥꯏꯇꯦ
ꯑꯗꯨꯝ ꯁꯥꯎꯅꯤꯡꯉꯦꯕ ꯑꯗꯨꯅꯦ ꯃꯣꯏꯗꯣ ꯑꯩꯒꯤ ꯏꯁꯇꯦꯇꯁꯇꯤ ꯃꯣꯏꯅ ꯎꯝ ꯚ꯭ꯌꯨ ꯇꯧꯗꯤ ꯄꯣ ꯇꯧꯕꯤꯗꯦ ꯌꯦꯡꯗꯦꯕ ꯑꯩꯒꯤꯗꯣ ꯑꯗꫭ ꯃꯣꯏꯒꯤꯗꯤ ꯑꯗꯨꯝ ꯎꯕ ꯑꯗꯨ ꯑꯩ
ꯃꯣꯏꯅ ꯌꯦꯡꯗꯕꯒꯤꯅꯦ
ꯑꯗꯨꯅꯦ ꯍꯥꯏꯠꯀꯨꯝꯕ ꯂꯧꯕ꯭ꯔ ꯊꯝꯕ꯭ꯔ ꯈꯪꯗꯦ ꯃꯨꯠꯀꯨꯝꯕ ꯊꯝꯕ꯭ꯔ ꯈꯪꯗꯦ
ꯊꯝꯃꯝꯒꯅꯤ ꯑꯁꯤ ꯑꯀꯪꯕꯤꯒꯤꯗꯨꯁꯨ ꯈ꯭ꯋꯥꯡ ꯄꯤꯛ ꯄꯤꯒꯤꯗꯨꯁꯨ ꯌꯦꯡꯕꯤꯗꯦ ꯍꯥꯏꯌꯦꯕ ꯑꯣ ꯃꯥꯒꯤ
ꯁꯥꯎꯅꯤꯡꯕꯒꯤ ꯂꯣꯏꯟ ꯀꯛꯊꯠꯈ꯭ꯔꯦ ꯃꯣꯏꯒꯤ ꯅꯝꯕꯔꯗꯣ
ꯑꯩꯁꯨ ꯅꯝ ꯑꯝꯐꯥꯎ ꯌꯥꯎꯗ꯭ꯔꯦꯗ ꯃꯣꯏꯒꯤ
ꯎꯝ ꯑꯗꯨꯕꯨ ꯑꯃꯗꯨꯗꯤ ꯂꯩꯔꯤꯍꯦ
ꯀꯔꯝꯕꯅꯣ
ꯑꯦ ꯀꯩꯅꯣ ꯍꯥ ꯇꯪꯈꯥꯏ ꯇꯪꯈꯥꯏꯗꯣ
ꯇꯪꯈꯥꯏ ꯇꯪꯈꯥꯏ
ꯃꯣꯏꯒꯤ ꯇꯪꯈꯥꯏ ꯑꯩꯈꯣꯏꯒꯤ ꯇꯪꯈꯥꯏꯗꯣ ꯋꯥꯡꯕꯗꯣ ꯉꯧꯔꯒ
ꯃꯄꯥꯟꯗ ꯂꯩꯔꯕꯅꯦ ꯍꯧꯖꯤꯛꯇꯤ ꯃꯥ ꯑꯁ ꯅꯪꯉꯣꯟꯗ ꯂꯨꯄꯥ ꯃꯉꯥ ꯊꯧꯕꯗꯣ ꯈꯪꯕ꯭ꯔꯣ
ꯑꯩ ꯀꯥꯎꯒ꯭ꯔꯦ
ꯑꯁ ꯅꯪꯉꯣꯟꯗ ꯌꯥ ꯑꯉꯥꯡ ꯑꯣꯏꯔꯤꯉꯩꯗ ꯑꯩꯈꯣꯏ ꯁ꯭ꯀꯨꯜ ꯀꯥ ꯀꯥꯃꯤꯟꯅꯕ ꯃꯇꯝꯗ ꯅꯪꯒꯤ ꯃꯤꯡ ꯀꯧꯔꯒ ꯑꯩꯒꯤ ꯂꯨꯄꯥ ꯃꯉꯥꯗ‌ꯣ ꯄꯤꯔꯛꯑꯣꯅ ꯍꯥꯏꯕꯗꯣ ꯈꯪꯗ꯭ꯔꯣ
ꯀꯥꯎꯈ꯭ꯔꯦ ꯅꯪ ꯍꯣꯔꯦꯟ ꯍꯥꯏꯔꯛꯑꯣ
ꯑꯁ ꯁ꯭ꯀꯨꯜꯒꯤ ꯃꯅꯥꯛꯇ ꯂꯩꯕꯗꯣ
ꯁ꯭ꯀꯨꯜꯒꯤ ꯃꯅꯥꯛꯇ ꯂꯩꯕ ꯑꯣ ꯅꯨꯄꯥꯗꯨꯔꯣ ꯑꯣ ꯑꯣ ꯑꯣ ꯑꯣ ꯍꯥꯏꯌꯨꯗꯅ ꯅꯨꯄꯤ ꯍꯥꯏꯕꯗꯤ ꯀꯅꯥ ꯐꯪꯒꯅꯤ ꯑ‌ꯣ ꯈꯪꯉꯦ ꯈꯪꯉꯦ ꯑꯣ ꯃꯥꯒꯤ ꯃꯥꯗꯤ ꯐꯩꯗ ꯇꯪꯈꯥꯏ ꯇꯪꯈꯥꯏꯅꯤꯅ ꯅꯍꯥꯟꯃꯨꯛ ꯇꯤꯛ ꯑ‌ ꯀꯣꯜ ꯇꯧꯔꯛꯄꯅꯤꯅꯦ ꯑꯩꯉꯣꯟꯗ
ꯑꯣ ꯅꯍꯥꯟ ꯀꯨꯏꯔꯦ ꯑꯩꯁꯨ ꯑꯩꯉꯣꯟꯗꯁꯨ ꯇꯧꯔꯛꯑꯦ ꯑꯩꯈꯣꯏ ꯈꯨꯟꯗ ꯂꯥꯛꯀꯦ ꯆꯥꯔꯖ꯭ꯔ ꯂꯩꯔꯗꯤ ꯄꯤꯕꯤꯌꯣ ꯍꯥꯏꯅꯀꯣ
ꯑꯣ